ꯍꯥꯂꯣ
ꯀꯨꯏꯕ꯭ꯔꯥ ꯑꯩꯅ ꯄꯥꯏꯈꯠꯄꯗꯣ
ꯀꯨꯏꯌꯦ
ꯑꯗꯨ ꯑꯩꯉꯣꯟꯗ ꯎꯪꯔꯒ ꯂꯩꯕ
ꯅꯪꯗꯤ ꯌꯤ ꯑꯣꯏꯕ ꯃꯥꯜꯂꯥꯕꯣ
ꯅꯠꯇꯦ ꯎꯪꯔꯒ ꯂꯩꯕꯒꯤ ꯑꯗꯨꯅꯦ ꯄꯥꯏꯗꯤ ꯄꯥꯏꯈꯠꯄꯒꯤ
ꯎꯝ ꯀꯔꯤ ꯃꯊꯦꯜ ꯆꯥꯔꯒꯦ ꯉꯁꯤꯗꯤ
ꯉꯁꯤꯖꯦ ꯎꯝꯎꯝ ꯀꯩꯅꯣ ꯈꯥꯃꯦꯟꯁꯤꯟꯒ ꯑꯂꯨꯅꯦ ꯑꯗꯨꯒ ꯃꯔꯣꯏ ꯈꯔ ꯊꯝꯃꯦ ꯑꯗꯨꯒ ꯑꯥꯑ ꯆꯝꯐꯨꯠ ꯑꯗꯨꯒꯥꯑ ꯍꯋꯥꯏ ꯑꯁꯥꯡꯕꯗꯣ ꯆꯝꯐꯨꯠ ꯆꯥꯏ ꯑꯦ
ꯑꯣꯑꯣꯡ
ꯅꯪꯗꯤ
ꯎꯪ ꯑꯩꯗꯤꯏ ꯆꯤꯛꯀꯟ ꯆꯥꯏꯌꯦ ꯌꯦꯟꯁꯥ
ꯑꯥꯁ ꯆꯤꯛꯀꯟꯖꯦ ꯑꯗꯨꯝ ꯕ꯭ꯔꯣꯏꯂꯔ ꯑꯣꯏꯕ ꯃꯥꯜꯂꯦꯀꯣ ꯂꯣꯀꯦꯜ ꯅꯠꯇꯕꯤ
ꯕ꯭ꯔꯣꯏꯂꯔꯅꯤ ꯕ꯭ꯔꯣꯏꯂꯔ ꯍꯣꯁꯇꯦꯜꯗ ꯀꯗꯥꯏꯗꯒꯤ ꯂꯣꯛꯀꯦꯜ ꯊꯣꯡꯕꯤꯒ꯭ꯔꯅꯦ
ꯑꯍꯦ ꯍꯦ ꯍꯣꯏ
ꯄꯣꯛ ꯄꯣꯛ ꯍꯥꯏꯔꯗꯤ ꯑꯣꯛꯁꯥ ꯍꯥꯏꯔꯗꯤ ꯌꯥꯝ ꯐꯩꯌꯦ ꯑꯗꯨ ꯕ꯭ꯔꯣꯏꯂꯔ ꯍꯥꯏꯔꯗꯤ ꯌꯦꯟꯁꯥ ꯍꯥꯏꯔꯗꯤ ꯃꯁ ꯀꯩꯅꯣ ꯌꯥꯝ ꯍꯥꯎꯇꯦꯗꯥ
ꯑꯩꯗꯤ ꯑꯣꯛꯁꯥ ꯆꯥꯗꯦ
ꯍꯥꯎꯔꯁꯨ ꯍꯥꯎꯇꯦ ꯍꯥꯏꯗꯣꯏꯅꯦ
ꯑꯩꯗꯤ ꯑꯣꯛꯁꯥ ꯆꯥꯗꯦ ꯑꯗꯨ ꯑꯣꯏꯔꯁꯨ
ꯀꯩ ꯆꯥꯕ ꯌꯥꯗꯕꯒꯤ
ꯑꯩꯗꯤ ꯆꯥꯗꯦ ꯑꯣꯛꯁꯥ ꯃꯍꯧꯁꯥꯅꯦ
ꯑꯣꯀꯦ ꯍꯨꯝ ꯉꯛꯑꯦ
ꯉꯛꯄ꯭ꯔꯥ
ꯉꯛꯑꯦ ꯉꯛꯑꯦ ꯍꯣꯏ
ꯎꯝ ꯎꯝ ꯎꯝ
ꯑꯗꯨꯗꯤ ꯑꯣꯛꯁꯥꯒꯤ ꯃꯍꯥꯎ ꯍꯛ ꯈꯪꯉꯝꯃꯣꯏꯀꯣ
ꯑꯝ ꯈꯪꯗꯦ ꯍꯥꯎꯕ꯭ꯔꯣ ꯑꯣꯛꯁꯥꯗꯣ
ꯏꯁ ꯑꯁꯦꯡꯕꯔꯅꯦ
ꯀꯌꯥ ꯊꯥꯖꯗꯕ ꯋꯥꯅꯤꯗ
ꯑꯣ ꯑꯗꯨꯒꯤ ꯑꯦ ꯑꯗꯨꯒꯤ ꯀꯥꯢꯗꯦ ꯏꯁ ꯀꯔꯤꯅꯣ ꯑꯃꯨꯛꯀ ꯐꯥꯒꯤ ꯇꯧꯕꯅꯤ ꯍꯥꯏꯔꯛꯑꯦ
ꯑꯩ ꯆꯥꯗꯦ ꯆꯥꯗꯦꯕꯀꯣ ꯑꯗꯨ ꯑꯦꯗꯚꯦꯟꯇꯦꯖ ꯅꯠꯇꯦ ꯑꯩꯗꯤ ꯏꯚꯦꯟꯇꯤꯁꯒꯤ ꯅꯠ ꯇꯦ ꯑꯗꯨꯕꯨ ꯆꯥꯗꯦꯕ ꯑꯗꯨꯕꯨ ꯃꯤ ꯃꯌꯥꯝꯅ ꯆꯥꯗꯕꯤꯒꯤ ꯑꯗꯨꯝ ꯑꯦꯗꯚꯦꯟꯇꯦꯖ ꯔ ꯑꯦꯗꯚꯦꯟꯇꯦꯖꯔꯥ ꯑꯗꯨꯝꯗꯤ ꯍꯪꯕ ꯅꯪꯉꯣꯟꯗ ꯑꯗꯨꯝ ꯐꯥꯒꯤ ꯇꯧꯕꯅꯤꯗ
ꯐꯥꯒꯤ ꯑꯗꯨꯨꯃꯥꯏꯅ ꯇꯧꯒꯅꯣ
ꯀꯩꯒꯤꯅꯣ ꯐꯒꯤ ꯇꯧꯕ ꯌꯥꯗꯕ꯭ꯔꯣ ꯃꯤꯑꯣꯏꯕ ꯃꯤꯑꯣꯢꯕ ꯃꯤꯑꯣꯏꯕ ꯍꯥꯏꯕꯁꯦ ꯐꯥꯒꯤꯁꯨ ꯈꯔ ꯇꯧꯕ ꯒꯔꯁꯨ ꯅꯣꯛ
ꯅꯪꯒꯤ ꯐꯥꯒꯤꯗꯤ ꯁꯦꯔꯤꯁ ꯑꯣꯏ ꯃꯥꯜꯂꯦꯕ
ꯐꯥꯒꯤ ꯃꯥꯟꯗꯕ
ꯐꯩꯒꯤ ꯃꯥꯜꯗꯦ ꯅꯣꯛꯅꯤꯡꯗꯦ ꯑꯗꯨꯒꯨꯝꯕꯗꯨꯗꯤ
ꯑꯁ ꯑꯩꯒꯤ ꯕ꯭ꯂꯤꯗꯤꯡ ꯇꯧꯔ ꯂꯩꯅꯦ ꯑꯩꯒꯤ ꯆꯤꯛꯁꯦ ꯆꯤꯛ ꯆꯤꯛꯁꯤ ꯃꯥꯏ ꯍꯥꯏꯗꯅ ꯅꯠꯇꯦ ꯉꯁꯥꯏꯗꯨ ꯀꯣꯏ ꯀꯛꯄ ꯍꯌꯦꯡꯁꯦ ꯆꯥꯔꯆ ꯆꯠꯀꯗꯕꯅꯤꯅꯀꯣ ꯈꯤꯇꯪ ꯅꯥꯟꯗ꯭ꯔꯗꯤ ꯌꯥꯗꯦꯕ ꯂꯩꯁꯥꯕꯤꯅ ꯄꯥꯝꯃꯣꯏꯕ
ꯐꯖꯕ ꯌꯦꯡꯅꯤ
ꯍꯝ ꯐꯖꯕ ꯑꯃ ꯎꯝ ꯃꯦꯂꯥꯗꯒꯤ ꯀꯣꯢ ꯀꯥꯛꯄꯒꯥꯟꯗ ꯕ꯭ꯂꯦꯠ ꯅ ꯂꯦꯜꯕ
ꯑꯦꯁ ꯑꯗꯨꯗꯤ ꯅꯪ ꯍꯌꯦꯡꯁꯦ ꯅꯨꯄꯤ ꯐꯖꯕ ꯅꯪ ꯌꯦꯡꯕ ꯆꯥꯟꯁ ꯌꯥꯎꯗ꯭ꯔꯦ
ꯏ ꯊꯣꯛꯄꯅꯤꯅ ꯅꯨꯄꯤꯗꯤ ꯐꯪꯕ ꯌꯥꯏ
ꯢꯁ
ꯐꯥꯒꯤ ꯑꯧꯕꯅꯤꯍꯦ ꯀꯗꯥꯏꯗꯒꯤ ꯅꯨꯄꯤ ꯌꯦꯡꯒꯦꯔꯥ
ꯌꯦꯡꯉꯝꯒꯅꯤ ꯐꯖꯅ ꯌꯦꯡꯉꯝꯒꯅꯤ ꯀꯥꯔꯒ ꯆꯥꯔꯆ ꯀꯥꯔꯒ ꯆꯥꯔꯆ ꯈꯨꯡꯒꯪꯗ ꯀꯩꯅꯣ ꯑꯥ ꯍꯥꯏꯕꯗꯤ ꯎꯝ ꯃꯤ ꯑꯇꯥꯏꯅ ꯋꯥ ꯉꯥꯡꯕꯗꯨ ꯇꯥꯔ ꯅꯨꯄꯤꯁꯤꯡ ꯀꯗꯥꯢꯗ ꯅꯨꯄꯤ ꯐꯖꯕ ꯌꯥꯎꯕ꯭ꯔꯥ ꯀꯔꯝꯕ ꯄꯦꯁ ꯐꯝꯕ꯭ꯔꯥ ꯍꯥꯏꯅ ꯌꯦꯡꯉ
ꯑ ꯅꯪ ꯇꯧꯔꯝꯅꯤ ꯃꯥ ꯃꯥꯅ ꯇꯧ ꯇꯧꯕꯁꯦ ꯑꯩꯉꯣꯟꯗ ꯍꯥꯏꯒꯅꯤ
ꯑꯦꯁ ꯅꯣꯛꯅꯤꯡꯉꯦ ꯅꯣꯛꯅꯤꯡꯉꯦ ꯅꯣꯛꯅꯤꯡ ꯑꯩꯖꯨꯅꯦ ꯅꯣꯛꯅꯤꯡꯉꯦ
ꯅꯪꯅ ꯇꯧꯕꯗꯨ ꯆꯞ ꯆꯥꯅ ꯑꯩꯉꯣꯟꯗ ꯍꯥꯏꯌꯦꯅꯦ ꯀꯗ꯭ꯔ ꯍꯩꯌꯦ ꯅꯪꯗꯤ
ꯑꯩꯗꯤ ꯑꯗꯨꯃꯥꯏꯟ ꯇꯧꯅꯤꯗ ꯅꯨꯄꯥꯁꯤ ꯑꯗꯨꯃꯥꯏꯟ ꯇꯧꯋꯦ ꯍꯥꯏꯕꯒꯤꯅꯤꯗꯥ
ꯅꯪ ꯀꯃꯥꯏ ꯈꯪꯕ ꯑꯗꯨꯗꯤ ꯅꯪ ꯇꯧꯗꯥꯏꯅꯦ ꯏꯁ ꯊꯥꯖꯗꯦꯀꯣ
ꯑꯗꯨ ꯍꯥꯏꯔꯒ ꯑꯁ ꯑꯩ ꯁꯦꯀꯦꯟꯗ꯭ꯔꯤ ꯀꯥꯔꯤꯉꯩꯗꯁꯦ ꯃꯔꯥꯝ ꯗꯣꯟ ꯃꯨꯁꯀꯣꯗ ꯀꯥꯏꯕ ꯅꯪꯁꯨ ꯀꯥꯕ꯭ꯔꯥ
ꯀꯥꯏ ꯀꯥꯗꯦꯗꯥ ꯑꯩꯗꯤ ꯑꯗꯨꯗ
ꯑꯁ ꯃꯤ ꯌꯥꯝꯕꯅꯤꯅ ꯇ꯭ꯔꯥꯏꯞ ꯃꯤ ꯌꯥꯝꯕꯅꯤꯅ ꯃꯁꯛ ꯐꯖꯕꯁꯨ ꯌꯥꯝꯃꯦ ꯃꯁꯛ ꯊꯤꯕꯁꯨ ꯌꯥꯝ ꯀꯩ ꯍꯥꯏꯇꯥꯏ ꯌꯥꯝꯃꯦ ꯑꯁ
ꯎꯝ ꯌꯦꯡꯉꯅꯤ ꯅꯪꯗꯤ
ꯌꯦꯡꯕꯁꯨ ꯅꯨꯡꯉꯥꯏꯔꯦꯍꯦ
ꯑꯗꯨꯅꯦ ꯌꯦꯡꯉꯒ ꯅꯪꯗꯤ ꯈꯪꯉꯦ
ꯑꯁ ꯃꯤꯗꯅꯤ ꯃꯤꯗ ꯑꯗꯨꯅꯦ ꯃꯤ ꯐꯖꯕꯁꯨ ꯑꯥ ꯐꯖꯗꯕꯁꯨ
ꯌꯦꯡꯉꯣ ꯌꯦꯡꯉꯣ ꯀꯥꯏꯗꯦ ꯂꯣꯏ ꯌꯦꯡꯉꯣ ꯑꯗꯨꯒ ꯂꯣꯏ ꯅꯨꯄꯥ ꯑꯩꯉꯣꯟꯗ ꯂꯥꯟꯕ ꯂꯣꯏ ꯇꯥꯏꯁꯤꯜꯂꯣꯀꯣ
ꯒꯤꯁ
ꯎꯝ ꯅꯣꯏ ꯅꯨꯄꯤ ꯁꯤꯡꯁꯨ
ꯑꯩꯌꯥ ꯅꯪꯒꯤꯁꯦ ꯋꯥꯈꯜ ꯑꯃꯗ ꯆꯠꯈ꯭ꯔꯦ ꯑꯩꯗꯤ ꯆꯨꯝꯅ ꯁꯨꯝ ꯋꯥꯔꯤ ꯁꯥꯔꯛꯄꯅꯦ ꯀꯩꯅꯣ ꯑꯃꯔꯣꯝꯗ ꯅꯨꯄꯥ ꯐꯠ ꯐꯖꯅ ꯌꯦꯡꯕ ꯃꯥꯜꯂꯦ ꯍꯥꯏꯅ ꯈꯟꯕ ꯃꯥꯜꯂꯦꯍꯦ
ꯐꯌꯦꯡꯉꯝꯃꯅꯤ ꯂꯣꯠ ꯂꯣꯟꯅ ꯌꯦꯡꯕꯅꯤꯗꯥ ꯅꯣꯏ ꯅꯨꯄꯤꯁꯤꯡꯁꯦ ꯌꯦꯡꯗꯕ ꯁꯥꯔꯒ ꯂꯣꯠ ꯂꯣꯟꯅ ꯌꯦꯡꯕꯅꯤ
ꯑꯩꯗꯤ ꯂꯣꯠ ꯂꯣꯠꯅ ꯌꯦꯡꯗꯦꯗꯥ ꯗꯥꯏꯔꯦꯛ ꯑꯥꯏꯁ ꯁꯨ ꯑꯥꯏꯁ ꯀꯟꯇꯦꯛ ꯑꯗꯨ ꯇꯧꯔꯒ ꯌꯦꯡꯕꯅꯦ
ꯅꯨꯄꯤꯁꯤꯡꯁꯦ ꯀꯗꯔ ꯌꯥꯝ ꯍꯥꯏꯕꯅꯤꯅꯦ
ꯑꯗꯣ ꯑꯩꯗꯤ ꯂꯣꯟꯅ ꯂꯣꯟꯅ ꯌꯦꯡꯗꯦ ꯑꯗꯨ ꯅꯨꯄꯥꯗꯣ ꯑꯁ ꯑꯗꯨ ꯅꯨꯄꯥꯗꯣ ꯐꯖꯩ ꯍꯥꯏꯗꯤ ꯐꯖꯔꯦ ꯑꯗꯨ ꯍꯥꯏ ꯐꯖꯔꯗꯤ ꯐꯖꯔꯦ ꯍꯥꯏꯗꯣꯏꯅꯤꯅ
ꯍꯥꯏꯕꯨ ꯍꯥꯏꯔꯗꯤ ꯐꯩꯅꯦ ꯍꯥꯏꯗꯕ꯭ꯔꯥ ꯍꯥꯏꯝꯅꯤꯅꯦ
ꯍꯥꯏꯕꯅꯤꯗꯥ ꯍꯥꯏꯕꯅꯤꯗꯥ ꯐꯖꯩ ꯍꯥꯏꯗꯤ ꯐꯖꯩ ꯍꯥꯏꯕꯅꯤ
ꯊꯤꯔꯛꯈꯤꯒꯦꯀꯣ ꯑꯃꯛ ꯑꯩ ꯈꯅꯥꯎ ꯀꯪꯒꯩ ꯋꯥ ꯉꯥꯡꯉꯤ
ꯅꯪ ꯅꯪꯗꯣ ꯅꯪꯒꯤ ꯋꯥ ꯇꯥꯎꯗꯣꯔꯤ ꯐ꯭ꯌꯜꯁꯦ ꯐꯖꯅ ꯇꯧꯔꯝꯒꯅꯤ ꯅꯪꯒꯤ ꯁꯤ ꯚꯣꯇꯥꯜꯗꯣ ꯆꯦꯜꯁꯦ ꯐꯖꯅ ꯇꯧꯔꯝꯃꯅꯤꯕꯥ
ꯂꯤꯇꯔ ꯑꯍꯨꯝꯒꯨꯝꯕꯗꯤ ꯊꯛꯈ꯭ꯔꯦ ꯁꯥꯔꯁꯨ ꯁꯥꯕꯅꯤꯅꯀꯣ
ꯑꯗꯣ ꯑꯁ ꯌꯥꯝ ꯉꯧ ꯉꯧꯊꯣꯛꯅꯤꯉꯥꯏ ꯃꯥꯜꯂꯦꯀꯣ
ꯑꯁ ꯈꯪꯗꯦ ꯉꯧꯕ꯭ꯔꯥ ꯃꯨꯕ꯭ꯔꯥꯗꯤ ꯈꯪꯗ꯭ꯔꯦ ꯑꯗꯣ ꯁꯥꯕꯅꯤꯅ ꯏꯁꯤꯡꯁꯨ ꯌꯥꯝ ꯊꯛꯑꯦ ꯋꯥꯁꯨ ꯌꯥꯝ ꯉꯥꯡꯕꯅꯤꯅ ꯊꯡꯑꯦ
ꯅꯠꯇꯦ ꯏꯁꯤꯡ ꯌꯥꯝ ꯊꯛꯑꯗꯤ ꯉꯧꯊꯣꯛꯄ ꯅꯠꯇ꯭ꯔꯣ ꯒ꯭ꯂꯣ ꯑꯣꯏ
ꯌꯦꯁ ꯑꯗꯨ ꯑꯦꯛꯁꯔꯁꯥꯏꯖꯁꯨ ꯈꯔ ꯇꯧꯅꯤꯡꯉꯤ
ꯑꯗꯨꯗꯤ ꯌꯥꯝ ꯐꯖꯔꯝꯒꯅꯤꯍꯦ ꯐꯖ ꯊꯣꯛꯄ ꯃꯥꯜꯂꯦ
ꯍꯣꯏ ꯍꯌꯦꯡꯁꯦ ꯆ꯭ꯔꯁ ꯆꯠꯀꯗꯕꯅꯤꯅ ꯈꯔ ꯐꯖꯍꯜꯂꯒꯦ ꯎꯄꯥꯏ ꯂꯩꯇꯦ
ꯐꯖꯅ ꯀꯦꯅꯤꯡꯉ ꯃꯥꯜꯂꯦ ꯅꯪ ꯅꯨꯄꯤꯗꯒꯤ ꯍꯦꯟꯅ ꯀ꯭ꯔꯤꯝꯒ ꯀꯩꯀꯩꯗꯣ ꯃꯥꯏꯗ ꯊꯥꯔꯒ ꯇꯩꯔꯒ
ꯑꯥꯈꯣꯏꯗꯤ ꯀꯦꯗꯤ ꯑꯥꯈꯣꯏꯗꯤ ꯖꯁ ꯆꯠ ꯆꯠꯀꯅꯦꯗꯤ ꯗ꯭ꯔꯦꯁꯇꯨ ꯈꯔ ꯑꯥꯏꯔꯟ ꯇꯧꯔꯅꯤ ꯑꯗꯨ ꯂꯣꯏꯔꯦ ꯑꯗꯨꯒ ꯖꯠꯁ ꯀ꯭ꯔꯤꯝꯁꯨ ꯇꯩꯗꯦ ꯑꯩꯈꯣꯏꯗꯤ ꯗꯨꯝ ꯍꯤꯌꯔ ꯑꯣꯏꯜ ꯑꯃꯅꯤ ꯇꯩꯔ ꯆꯠꯈ꯭ꯔ
ꯂꯥꯛꯅꯤꯡꯉꯦ ꯑꯗꯨ ꯑꯣꯏꯔꯔꯣꯏꯗ ꯑꯥ ꯊꯥꯖꯗꯦ ꯑꯩꯗꯤ ꯐꯖꯅ ꯀ꯭ꯔꯤꯝꯁꯦ ꯑꯇꯥꯡ ꯑꯇꯥꯡꯕꯗ ꯂꯧꯔꯒ ꯄꯥꯏꯔꯒ ꯇꯧꯔꯝꯒꯅꯤ ꯑꯗꯨꯒ ꯄꯔꯐ꯭ꯌꯨꯝꯁꯦ ꯄꯨꯔꯥ ꯄꯔꯐ꯭ꯌꯨꯝꯁꯦ ꯂꯤꯇꯔ ꯑꯃ ꯀꯥꯞ
ꯄꯔꯐ꯭ꯌꯨꯝꯕꯨꯗꯤ ꯀꯥꯞꯄꯦ ꯍꯣꯏ ꯑꯗꯨꯕꯨ ꯃꯦꯛꯀꯞꯄꯨꯗꯤ ꯌꯥꯝ ꯇꯧꯗꯦꯗ
ꯅꯨꯄꯥꯁꯤꯡꯅ ꯄ꯭ꯔꯐ꯭ꯌꯨꯝ ꯌꯥꯝ ꯌꯥꯝ ꯀꯥꯞꯔꯒ ꯆꯠꯄꯗꯣ ꯃꯣꯏꯒꯤꯗꯤ ꯍꯥꯏ ꯃꯥꯏ ꯋꯥꯈꯜꯗꯤ ꯑꯁ ꯑꯩꯒꯤ ꯄꯔꯐ꯭ꯌꯨꯝ ꯃꯅꯝꯁꯦ ꯌꯥꯝ ꯐꯖꯅ ꯅꯝ ꯃꯅꯝꯁꯦ ꯅꯨꯡꯉꯥꯏꯔꯝꯒꯅꯤ ꯀꯩ ꯍꯥꯏꯁꯤꯔꯥ ꯑꯩꯉꯣꯟꯗ ꯀꯩ ꯑꯗꯨꯃꯥꯏ ꯈꯜꯂꯒ ꯂꯩꯗꯤꯕ ꯑꯗꯨ ꯅꯨꯄꯤꯁꯤꯡꯅꯦ ꯅꯝꯕ ꯀꯥꯟꯗꯗꯤ ꯏꯁ ꯀꯣꯛ ꯆꯤꯛꯄꯅꯦ
ꯅꯪꯁꯨ ꯀꯗꯔ ꯇꯧꯒꯅꯨꯗ
ꯗꯨꯃꯥꯏ ꯇꯧꯕꯅꯦ ꯄꯔꯐ꯭ꯌꯨꯝ ꯀꯥꯞꯔꯗꯤꯀꯣ ꯈꯖꯤꯛ ꯈꯖꯤꯛ ꯗꯨꯝ ꯀꯥꯞꯄꯣꯀꯣ ꯌꯥꯝ ꯌꯥꯝ ꯀꯥꯞꯔꯗꯤ ꯅꯨꯄꯤꯁꯤꯡ ꯃꯅꯥꯛꯇ ꯆꯠ ꯑꯁ ꯑꯩ ꯍꯥꯏꯕꯤꯒꯦꯕ ꯑꯦꯛꯁꯄꯤꯔꯤꯌꯦꯟꯁ ꯁꯤꯡꯁꯦ
ꯍꯥꯏꯕꯤꯌꯣ
ꯄꯔꯐ꯭ꯌꯨꯝꯗꯣ ꯌꯥꯝꯅ ꯀꯥꯞꯔꯗꯤ
ꯎꯝ ꯇꯥꯏꯌꯦ
ꯌꯥꯝ ꯀꯥꯞꯔꯗꯤ ꯃꯅꯝꯗꯣ ꯍꯦꯟꯃꯟꯕ ꯍꯦꯟꯃꯜꯂꯗꯤ ꯅꯝꯊꯤꯕ ꯈꯖꯤꯛꯇ ꯀꯩ ꯍꯥꯏꯗꯣꯏꯔꯥ ꯂꯩꯅ ꯌꯥꯝꯅꯕꯤꯗ ꯑꯗꯨꯝ ꯃꯅꯝꯗꯣ ꯈꯔ ꯈꯔ ꯊꯣꯛꯑꯗꯤ ꯑꯗꯨꯝ ꯆꯠꯄ ꯀꯥꯟꯗ ꯅꯨꯡꯉꯥꯏꯕ ꯑꯗꯨ ꯃꯅꯝꯗꯣ ꯌꯥꯝꯃꯜꯂꯗꯤ ꯀꯣꯛ ꯆꯤꯛꯑꯦ ꯄꯔꯐ꯭ꯌꯨꯝꯁꯦ
ꯑꯗꯣ ꯃꯅꯝ ꯍꯥꯎꯕ ꯂꯩꯅ ꯄꯔꯐ꯭ꯌꯨꯝꯁꯨ ꯃꯅꯝ ꯍꯥꯎꯕ ꯍꯥꯎꯇꯕ ꯂꯩꯗꯅ
ꯑꯗꯨ ꯑꯣꯏꯔꯁꯨ ꯅꯨꯄꯥ ꯁꯤꯗꯤ ꯃꯣꯏꯁꯦ ꯍꯦꯟꯖꯤꯟꯕ ꯑꯃ ꯂꯩꯌꯦꯕꯀꯣ ꯀꯥꯞꯔꯗꯤ ꯄꯨꯔꯥ ꯀꯩ ꯍꯥꯏꯗꯣꯏꯅꯣ ꯂꯤꯇꯔ ꯇꯪꯈꯥꯏꯒꯨꯝꯕ ꯀꯥꯞꯔꯒ ꯂꯩ
ꯑꯗꯣ ꯅꯣꯏ ꯅꯨꯄꯤꯁꯤꯡꯁꯤ ꯄꯔꯐ꯭ꯌꯨꯝꯗꯨ ꯆꯣꯀ꯭ꯂꯦꯠ ꯅꯝꯕꯒꯤ ꯖꯥꯠ ꯅꯣꯏ ꯅꯨꯄꯤꯁꯤꯡ ꯅꯣꯏ ꯅꯨꯄꯤꯁꯤꯡꯒꯤ ꯅꯣꯏ ꯅꯨꯄꯤꯁꯤꯡꯒꯤ ꯄꯔꯐ꯭ꯌꯨꯝꯗꯤ ꯈꯪꯉꯦꯗ ꯅꯨꯄꯤꯁꯤꯡꯒꯤ ꯃꯅꯝ ꯑꯃ ꯂꯩꯕꯅꯦꯕ ꯄꯔꯐ꯭ꯌꯨꯝ ꯃꯅꯝ ꯑꯃ ꯂꯩꯕꯅꯦꯕ ꯅꯨꯄꯤꯁꯤꯡꯒꯤ
ꯍꯣꯏ ꯀꯃꯟ ꯑꯣꯏꯕꯁꯨ ꯂꯩꯌꯦ ꯑꯗꯨꯒ ꯀꯃꯟ ꯑꯣꯏꯗꯕꯁꯨ ꯂꯩꯌꯦ ꯑꯗꯨ
ꯑꯗꯣ ꯑꯩꯈꯣꯏ ꯅꯨꯄꯥꯁꯤꯡꯗꯤ ꯑꯗꯨꯒꯨꯝꯕꯗꯤ ꯀꯥꯞꯇꯦꯗ ꯅꯨꯄꯤ ꯅꯨꯄꯤꯅ ꯁꯤꯖꯤꯟꯅꯕ ꯄꯣꯠꯇꯗꯤ ꯑꯗꯣ ꯈꯔ ꯅꯨꯄꯥ ꯊꯣꯛꯄ ꯂꯩꯌꯦꯕ ꯃꯅꯝꯗꯒꯣ
ꯑꯁ ꯑꯗꯨꯣ ꯅꯝꯊꯤ ꯑꯩꯒꯤꯗꯤ ꯅꯨꯄꯥꯁꯤꯡꯒꯤ ꯄꯔꯐ꯭ꯤꯌꯨꯝꯁꯦ ꯑꯁ ꯆꯜꯂꯦ
ꯑꯩ ꯅꯨꯄꯤꯁꯤꯡꯒꯤꯗꯤ ꯃꯅꯝ ꯂꯣꯏ ꯈꯪꯈ꯭ꯔꯦꯗ ꯑꯩꯅ ꯚꯦꯍꯥꯔ ꯇꯧꯈ꯭ꯔꯦꯗ
ꯑꯦ ꯀꯩꯅꯣ ꯀꯩꯅꯣ ꯇꯧꯋꯦ
ꯈꯔ ꯇꯧꯕ ꯃꯤꯟꯁ ꯂꯝꯕꯤ ꯆꯠꯄ ꯀꯥꯟꯗ ꯑꯗꯨꯝ ꯈꯪꯉꯦꯕ ꯃꯅꯝꯗꯨꯣ ꯑꯗꯨꯝ ꯅꯝꯃꯦꯕ ꯅꯨꯄꯤ ꯑꯃ ꯀ꯭ꯔꯣꯁ ꯇꯧꯈ꯭ꯔꯗꯤ
ꯑꯗꯨꯗꯤ ꯑꯗꯨꯗꯤ ꯑꯗꯨꯗꯤ ꯅꯪꯁꯦ ꯑꯣꯔꯦꯟ ꯐ꯭ꯂꯦꯝ ꯄꯥꯏꯗꯧꯕ ꯃꯥꯜꯂꯦ ꯍꯣꯜꯁꯦꯟꯒꯤ ꯄꯣꯠꯆꯩ ꯄꯥꯏꯀꯣ
ꯄꯥꯏꯗꯤ ꯍꯥꯟꯅ ꯄꯥꯏꯔꯝꯃꯦ
ꯑꯦ ꯑꯗꯨ ꯑꯗꯨꯒꯤꯅꯦ ꯑꯗꯨꯒꯤꯅꯦ ꯅꯪꯅ ꯈꯪꯉꯦ ꯍꯥꯏꯕꯗꯨ
ꯍꯣꯏ ꯑꯗꯨꯁꯨ ꯑꯗꯨ ꯅꯨꯄꯤ ꯅꯨꯄꯤꯅ ꯌꯣꯜꯂꯛꯄ ꯑꯗꯨ ꯏꯄꯥ ꯂꯩꯕꯤꯕꯅꯤꯗ ꯑꯩꯅ
ꯍꯣꯏ ꯄꯔꯐ꯭ꯌꯨꯝꯁꯤꯡꯁꯦ ꯃꯅꯝꯗꯤ ꯅꯨꯡꯉꯥꯏꯑꯦꯕ ꯅꯨꯄꯤꯁꯤꯡꯒꯤꯁꯨ ꯅꯨꯄꯥꯁꯤꯡꯒꯤꯁꯨ ꯑꯗꯣ ꯅꯨꯄꯥꯁꯤꯡꯒꯤꯁꯨ ꯌꯥꯝ ꯀꯟꯕ ꯁꯨ ꯌꯥꯎꯕꯅꯦ ꯄꯔꯐ꯭ꯌꯨꯝꯗꯣ ꯌꯥꯝ ꯀꯩ ꯀꯥꯞꯇꯨꯏ ꯀꯥꯕꯒꯤ
ꯑꯩꯗꯤ ꯀꯔꯤꯔꯥ ꯎꯝ ꯋꯤꯁꯀꯤ ꯃꯅꯝ ꯅꯝꯕꯗꯨꯣ ꯍꯧꯕꯅꯦꯅ ꯄꯔꯐ꯭ꯌꯨꯝ ꯋꯥꯏꯟ ꯃꯅꯝ
ꯑ ꯈꯪꯗꯦ ꯑꯩꯅ ꯑꯩꯒꯤ ꯃꯅꯝꯗ ꯅꯨꯡꯉꯥꯏꯕꯁꯦ ꯅꯨꯄꯥꯁꯤꯡꯒꯤ ꯑꯣꯔꯤꯐ꯭ꯂꯦꯝꯅ ꯍꯥꯏꯔꯗꯤ ꯑꯁꯤꯏ ꯁꯥꯏꯇ꯭ꯔꯁꯀꯤ ꯂꯩꯅ ꯈꯔ ꯂꯥꯏꯝꯒꯤ ꯌꯥꯎꯗꯣ ꯁꯥꯏꯇ꯭ꯔꯁꯀꯤꯗꯣ ꯑꯗꯨ ꯃꯇꯝꯗ ꯑꯣ ꯑꯗꯨ ꯑꯗꯨꯝ ꯑꯩꯒꯤꯗꯤ ꯆꯥꯟꯅꯔꯦ ꯍꯥꯏꯕꯗꯤ ꯃꯅꯝꯗ ꯅꯨꯡꯉꯥꯏꯔꯦꯕ ꯅꯝꯕꯗ ꯑꯗꯨꯒ ꯑꯃꯅ ꯅꯨꯨꯄꯥꯒꯤ ꯑꯦꯛꯂꯦꯠ ꯍꯥꯏꯕ꯭ꯔꯥ ꯑꯣꯔꯤꯐ꯭ꯂꯦꯝꯒꯤ ꯑꯃ ꯂꯩꯕꯅꯤ ꯑꯗꯨꯁꯨ
ꯁꯤꯃꯗꯤ ꯈꯪꯗꯦꯅꯦ
ꯑꯦꯛꯒꯔꯦꯠ ꯑꯦꯛꯒꯔꯦꯠ ꯍꯥꯏꯔꯒ
ꯂꯤꯀ꯭ꯨꯠꯀꯤꯔ ꯒꯤꯌꯁꯀꯔ ꯂꯤꯀ꯭ꯨꯠꯀꯤꯔ
ꯄꯔꯐꯤꯌꯨꯝꯅꯦ ꯄꯔꯐꯤꯌꯨꯝ
ꯑꯣ ꯂꯤꯀ꯭ꯨꯠꯀꯤꯔ ꯃꯍꯤ ꯑꯣꯏꯅ ꯄꯦꯛꯀꯤꯡ ꯑꯣ
ꯒ꯭ꯂꯥꯁꯇ ꯊꯝꯕꯗꯣ ꯕꯣꯇꯜ ꯒ꯭ꯂꯥꯁ ꯀꯤꯗꯣ ꯃꯃꯜ ꯇꯥꯡꯕꯗꯣ
ꯍꯣꯏ
ꯃꯅꯝꯗꯨ ꯅꯨꯡꯁꯤꯕꯅꯦꯕ ꯑꯁ ꯅꯨꯡꯁꯤꯔꯦ ꯃꯅꯝꯁꯦ ꯑꯇꯩꯗꯤ ꯈꯪꯗꯦ
ꯑꯁ ꯅꯪꯒꯤ ꯃꯈꯣꯟ ꯇꯥꯗ꯭ꯔꯦ ꯑꯃꯨꯛꯀ ꯈꯔ ꯅꯛꯁꯤꯜꯂꯛꯑꯣ ꯑꯥꯗ ꯂꯩꯔꯒ ꯉꯥꯡꯢꯅꯦ
ꯑꯦ ꯑꯥꯗ ꯂꯩꯇꯦ ꯀꯩꯅꯣ ꯅꯪꯒꯤ ꯅꯦꯠꯋꯥꯛ ꯅꯨꯡꯉꯥꯏꯇꯕꯒꯤ ꯑꯣꯏꯔꯝꯒꯅꯤ
ꯎꯝ ꯑꯩꯅ ꯉꯥꯡꯕꯗꯣ ꯑꯩꯅ ꯑꯣꯏꯅ ꯇꯥꯏ
ꯑꯣ ꯑꯗꯨ ꯅꯪ ꯅꯪꯉꯣꯟꯗ ꯑꯣꯏꯔꯝꯒꯅꯤ ꯅꯦꯠꯋꯥꯛꯁꯦ
ꯑꯩꯅ ꯉꯥꯡꯕ ꯋꯥꯗꯣ ꯑꯩꯅ ꯇꯥꯏꯌꯦꯕ ꯍꯧꯖꯤꯛ
ꯅꯪ ꯁꯤꯂꯣꯡꯗ ꯂꯥꯛꯏ ꯍꯥꯏꯕ ꯅꯠꯇ꯭ꯔꯣ
ꯀꯅꯥ ꯍꯥꯏꯕ꯭ꯔꯣ ꯅꯪꯕꯨ ꯌꯥꯝ ꯈꯪꯢꯀꯣ ꯇ꯭ꯔꯦꯛ ꯇꯧꯕ ꯖꯥꯠꯅꯤꯅꯦ ꯅꯪꯁꯦ ꯆꯦꯛ ꯇꯧꯕꯖꯥꯠꯅꯤꯅꯦ ꯅꯪꯁꯦ
ꯑꯗꯨꯒꯤ ꯁꯤꯂꯣꯡꯒꯤ ꯁꯤꯂꯣ ꯁꯤꯂꯣꯡꯒꯤ ꯅꯦꯠꯋꯥꯛꯁꯦ ꯅꯨꯡꯉꯥꯏꯇꯕꯅꯤꯕ ꯑꯩ ꯈꯪꯉꯦꯕ
ꯅꯨꯡꯉꯥꯏ ꯍꯣꯏ ꯑꯁ ꯍꯥꯟꯅ ꯑꯩ ꯐꯥ꯭ꯔꯁ ꯇꯥꯏꯝ ꯂꯥꯛꯄꯗꯗꯤ ꯌꯥꯝ ꯅꯨꯡꯉꯥꯏꯔꯝꯃꯤ ꯑꯗꯨ ꯋꯥꯟ ꯃꯟ ꯐꯥꯔꯦ ꯅꯨꯡꯉꯥꯏꯇꯕ
ꯀꯌꯥꯝ ꯀꯨꯏꯔꯒꯦ ꯅꯪ ꯁꯤꯂꯣꯡꯗ ꯂꯥꯛꯄ
ꯆꯍꯤ ꯑꯃ ꯐꯥꯈ꯭ꯔꯦꯅꯦ
ꯑꯗꯨ ꯑꯣꯏꯔꯒ ꯋꯥꯟ ꯃꯟ ꯁꯨꯔꯦꯀ ꯍꯥꯏꯔꯛꯑꯦ ꯍꯧꯖꯤꯛ
ꯅꯠꯇꯦ ꯅꯦꯠꯋꯥꯛ ꯅꯦꯠꯋꯥꯛ ꯌꯥꯗꯕꯗꯣ ꯋꯥꯟ ꯃꯟ ꯐꯥꯔꯦ ꯍꯥꯏꯕꯅꯤ ꯐꯥꯔꯁ ꯇꯥꯏꯝ ꯂꯥꯛꯄ ꯀꯥꯟꯗꯗꯤ ꯌꯥꯔꯝꯃꯦ ꯑꯩ ꯐꯥꯔꯁ ꯇꯥꯏꯝ ꯁꯤꯂꯣꯡ ꯂꯥꯛꯄꯗꯗꯤ ꯅꯨꯡꯉꯥꯏꯔꯝꯃꯦꯕ
ꯑꯣ ꯍꯧꯖꯤꯛꯇꯤ ꯋꯥꯏ ꯐꯥꯏ ꯁꯝꯃꯒ ꯂꯩꯕ꯭ꯔꯣ
ꯍꯣꯏ ꯋꯥꯏ ꯐꯥꯏ ꯄꯤꯌꯦ ꯑꯥ ꯋꯥꯏ ꯐꯥꯏꯁꯨ ꯅꯨꯡꯉꯥꯏꯇꯦꯗ ꯍꯥꯟꯅꯗꯤ ꯅꯨꯡꯉꯥꯏꯔꯝꯅꯤ ꯍꯧꯖꯤꯛ ꯁꯨꯌꯥ ꯌꯥꯗ꯭ꯔꯦ
ꯍꯨꯡ
ꯁꯤꯂꯣꯡꯗ ꯀꯣꯏꯕ ꯂꯥꯛꯑꯣ